ꯑ ꯊ ꯍꯖ ꯀ ꯆꯞ ꯀꯔꯤ ꯇꯧꯕ꯭ꯔꯥ ꯀꯩ ꯇꯧꯕ꯭ꯔꯥ
ꯇꯔꯤꯁꯨ
ꯃ ꯐ ꯆꯠꯂꯤ ꯍ ꯗꯤ ꯍ ꯍ ꯍꯣꯏ ꯍꯗꯣ ꯈꯔꯤ ꯇꯧꯕ꯭ꯔꯥ
ꯀꯔꯤꯁꯨ ꯇꯧꯗꯦ ꯅꯪꯗꯤ
ꯁꯧ ꯐꯣꯡꯖꯣꯔꯦ ꯌꯥꯝ ꯁꯣꯐꯇꯋꯦ ꯅ ꯁꯤꯕꯨ ꯎꯝ ꯑꯗꯨꯗꯤ ꯑꯗꯨꯁꯨ ꯎꯝ ꯌꯄ ꯆ ꯑ
ꯀꯃ ꯇꯝ ꯂꯩꯌꯦ
ꯀꯔꯤ ꯇꯧꯕ꯭ꯔꯥ ꯅꯪꯗꯤ
ꯀꯜꯁꯨ ꯇꯧꯗꯦ ꯅꯪꯗꯤ
ꯑꯩꯁꯨ ꯀꯔꯤꯁꯨ ꯇꯧꯗꯦ ꯅꯪꯔꯥ ꯑꯩꯁꯨ ꯍꯨꯖꯤꯛꯅ ꯆꯛ ꯆꯥꯔꯦ ꯀꯣ ꯀꯔꯤ ꯏꯪꯁꯥꯡ ꯀꯔꯤ ꯃꯊꯜ ꯆꯥꯕ꯭ꯔꯥ
ꯑ ꯌꯦꯟ ꯑꯣꯛꯁꯥ ꯃꯁꯤ ꯑꯣꯁꯥ ꯍꯖꯟ ꯆ ꯊꯩꯒꯗꯤ
ꯇꯥꯎꯅꯤꯡꯉꯦ ꯑꯗꯨꯗꯤ ꯑꯩꯈꯣꯏꯗꯤ ꯎꯝ ꯄꯝꯀꯤꯟ
ꯑꯣ
ꯍ ꯅꯪꯀꯣ ꯃꯁꯤ ꯀꯔꯤ ꯀꯧꯋꯦ
ꯁꯤ ꯍꯧꯖꯤꯛ ꯆꯛ ꯆꯥꯔꯒ ꯑ ꯀꯔꯤꯁꯨ ꯇꯧꯗꯦ
ꯀꯩꯁꯨ ꯇꯧꯔꯣꯏꯌꯦ
ꯎꯝ ꯍꯣꯏ ꯑꯗꯨꯝꯅꯦ ꯑꯗꯨ ꯀꯔꯤꯁꯨ ꯇꯧꯔꯣꯏ ꯉꯁꯤ ꯊꯕꯜ ꯂꯩꯇꯦ ꯎꯝ ꯍꯣꯏ ꯉꯁꯤ
ꯅꯪꯗꯤ ꯀꯔꯤ ꯇꯧꯔꯒ ꯂꯩꯌꯦ ꯍꯧꯖꯤꯛꯀꯥꯟ ꯍꯧꯖꯤꯛꯀꯥꯟ ꯅꯪ ꯀꯔꯤ ꯇꯧꯔꯒ ꯂꯩꯌꯦ
ꯑꯩꯒꯤ ꯏꯁꯇꯨꯗꯦꯟꯅꯦ
ꯑꯣ ꯑꯣ ꯀꯔꯤ ꯇꯝꯕ꯭ꯔ ꯑꯣ ꯍꯥꯏꯗꯤ ꯑꯩ ꯀꯩꯁꯨ ꯇꯧꯗꯦꯗ ꯑꯗꯨꯝ ꯂꯩꯌꯦꯅ ꯌꯨꯝꯗ
ꯑꯣ
ꯎꯝ ꯍꯥꯎꯕ꯭ꯔ ꯅꯣꯏ ꯏꯟꯖꯥꯪ
ꯍꯥꯥ
ꯍꯥꯎꯕ꯭ꯔꯣ
ꯀꯔꯤꯅꯣ
ꯅꯪꯁꯨ ꯆꯥꯛ ꯆꯥꯔꯦ ꯍꯥꯏꯌꯦꯀꯣ ꯍꯥꯎꯕ꯭ꯔꯣ ꯑꯣ
ꯎꯝ ꯀꯔꯤ ꯍꯥꯏꯌꯣ
ꯏꯁꯇꯣꯔꯤ ꯑꯃꯗ ꯁꯟꯗꯦ ꯑꯌꯥ
ꯀꯩ ꯍꯥꯏꯕ
ꯏꯁꯇꯣꯔꯤ ꯑꯃꯗꯤ ꯈꯪꯗꯦ
ꯑꯃ ꯈꯟꯗ꯭ꯔꯦ
ꯑꯃꯁꯨ ꯈꯟꯗꯦꯀꯣ ꯑꯝꯇ ꯎꯝ ꯂꯥꯏꯔꯤ ꯄꯥꯏꯔꯣ ꯁꯤꯗ ꯑꯣꯁ
ꯁꯣꯔꯤ ꯎꯝ ꯀꯩꯅꯣ
ꯀꯔꯤꯅꯣ
ꯇꯧ ꯇꯧꯋꯦ ꯇꯧꯋꯦ ꯇꯥꯏ
ꯎꯝ
ꯑꯩꯅꯀꯣ ꯁꯣꯔꯤ ꯍꯥꯏꯒꯦꯀꯣ ꯎꯝ ꯀꯩꯅꯣ ꯑꯣ ꯃꯌꯨꯝ ꯑꯃꯅꯀꯣ ꯄꯤꯂꯦꯠ ꯑꯃꯗꯀꯑꯣ
ꯍꯣꯏ
ꯎꯝ ꯎꯆꯤꯗꯣ
ꯍꯣꯏ
ꯎꯆꯤ ꯃꯆꯥ ꯑꯃ ꯂꯥꯛꯑꯦ ꯍꯥꯏꯌꯦ ꯃꯥꯒꯤ ꯅꯦꯝꯗꯣ ꯃꯦꯛꯁ ꯍꯥꯏꯌꯦꯦ
ꯍꯣꯏ
ꯑꯗꯨꯒ ꯅꯣꯡ ꯑꯃꯗꯀꯣ
ꯎꯝ
ꯅꯣꯡꯉꯝꯕ ꯃꯥꯅ ꯎꯝ ꯀꯩꯅꯣ ꯀꯦꯠꯄꯨ ꯑꯣꯏ ꯍꯥꯏꯌꯦ ꯀꯦꯠꯕꯨꯨ ꯎꯑꯦ ꯍꯥꯏꯌꯦꯀꯣ
ꯍꯣꯏ ꯍꯣꯏ
ꯑꯗꯨꯒ ꯎꯝ ꯀꯦꯠꯅ ꯕꯥꯔꯠꯄꯨ ꯆꯥꯒꯦ ꯍꯥꯏꯅ ꯂꯩꯑꯦꯕ ꯕꯥꯕ ꯇꯥꯕ꯭ꯔꯥ
ꯇꯥ ꯇꯔꯦ
ꯇꯥꯏꯑꯦꯀꯣ ꯑꯗꯨꯒ ꯎꯝ ꯃꯦꯛꯁ ꯍꯥꯏꯕꯗꯣ ꯎꯆꯤꯗꯣ ꯃꯦꯛꯁ ꯍꯥꯏꯕ ꯎꯆꯤꯗꯣ ꯌꯥꯝ ꯐ꯭ꯂꯦꯚꯔ ꯑꯣꯏ ꯍꯥꯏꯕ ꯑꯗꯨꯒ ꯌꯥꯝ ꯐ꯭ꯂꯦꯚꯔ ꯑꯣꯏꯔꯒ ꯃꯥꯅ ꯑꯩ ꯀꯔꯤꯒꯨꯝꯕ ꯇꯧꯒꯦ ꯍꯥꯏꯔꯒꯀꯣ ꯎ ꯍꯪ ꯈꯔꯒ ꯎꯝ ꯕꯥꯔꯗꯁꯨ ꯆꯠꯈꯔꯦꯍꯦ ꯕꯔꯗꯁꯨ ꯀꯤꯔ ꯆꯠꯈꯔꯦꯌꯦ
ꯀꯅꯥꯕꯨ
ꯀꯅꯥꯕꯨ ꯅꯠꯇꯦ
ꯀꯔꯤ
ꯕꯥꯔꯠ ꯗꯣ ꯀꯦꯠꯄꯨ ꯀꯤꯔꯒ ꯆꯦꯟꯈ꯭ꯔꯦ ꯍꯥꯏꯌꯦ ꯎꯝ
ꯎꯝ
ꯑꯗꯣ ꯑꯗꯨꯗ ꯃꯣꯔꯦꯜ ꯍꯥꯏꯕꯁꯦꯀꯣ ꯀꯤꯒꯅꯨ ꯑꯣ ꯅꯪꯒꯤ ꯋꯥꯈꯜꯗꯣ ꯆꯥꯎꯥꯛꯋꯣ ꯑꯄꯤꯛꯄꯁꯨ ꯑꯩꯈꯣꯏꯅ ꯑꯆꯧꯕ ꯇꯧꯕ ꯌꯥꯏ ꯍꯥꯏꯌꯦ ꯃꯥꯒꯤ ꯃꯣꯔꯦꯜ ꯏꯁꯇꯣꯔꯤꯗꯣ ꯈꯪꯕ꯭ꯔꯥ ꯍꯧꯖꯤꯛ ꯅꯪꯁꯨ ꯀꯣꯁꯇꯣꯔꯦ ꯍꯥꯏꯌꯦ
ꯑꯩ ꯍꯧꯖꯤꯛ ꯆꯠ ꯆꯥꯔꯦ ꯑꯩ ꯑꯥ ꯅꯪꯗ ꯍꯥꯏꯒꯦ ꯅꯝꯕꯔ ꯀꯣꯜ ꯇꯧꯕꯗ
ꯍꯥꯏꯕ ꯌꯥꯏꯗ ꯍꯥꯏꯌꯣ
ꯍꯧꯖꯤꯛꯅ
ꯎꯝ
ꯑ ꯍꯥꯏꯕꯤꯒꯦ ꯉꯥꯏꯈꯣ
ꯈꯔꯤꯗꯤꯁꯨꯝ ꯀꯔꯤꯒꯤ ꯏꯁꯇꯣꯔꯤꯅꯪ ꯥꯅꯨꯄꯥ ꯑꯃ ꯄꯥꯝ ꯄꯥꯝ ꯄꯥꯝꯃꯦ
ꯑꯅꯤ ꯑꯅꯤ ꯌꯥꯏ
ꯑꯦꯝ ꯆꯥꯛꯒꯤ꯭ꯁ ꯏꯁꯇꯣꯔꯤ ꯀꯝꯝꯕꯔꯣ
ꯍꯥꯥ ꯀꯩꯅꯣ
ꯈꯔ ꯍꯥꯏꯕꯤꯒꯦꯀꯣ
ꯍꯥꯏꯌꯣ ꯍꯥꯏꯌꯣ
ꯑꯃꯨꯛ ꯍꯟꯅ ꯈꯨꯅꯥꯪ ꯑꯃꯗ ꯏꯕꯣꯝꯆꯥ ꯍꯥꯏꯕꯅ ꯅꯨꯄꯥ ꯃꯆꯥ ꯑꯃ ꯂꯥꯏꯅꯤꯀꯣ
ꯎꯝ
ꯑꯗꯨ ꯃꯍꯥꯛꯅ ꯌꯥꯝꯅ
ꯍꯣꯏ
ꯑꯗꯨ ꯅꯨꯃꯤꯠ ꯑꯃ ꯑꯃꯈꯛꯅ ꯂꯝꯄꯥꯛꯛꯇ ꯆꯠꯂꯤ ꯍꯥꯏꯕꯗꯤ ꯎꯆꯥꯛ ꯑꯃ ꯑꯁꯤꯗ ꯊꯣꯛꯂꯛꯒꯂ ꯎꯆꯥꯛ ꯑꯗꯨ ꯄꯅꯥ ꯈꯨꯗꯣꯡꯆꯥꯥꯕ ꯅꯝꯗꯦ ꯇꯥꯕ꯭ꯔꯣ ꯇꯥꯕ꯭ꯔꯣ
ꯍ ꯍꯦ ꯇꯥꯏꯦ ꯍꯥꯏꯌꯣ ꯅ
ꯏꯕꯨꯡꯆꯥ ꯎꯆꯦꯛ ꯑꯗꯨꯅ ꯑꯗꯨꯗ ꯎꯆꯦꯛ ꯑꯗꯨꯝ ꯑꯗꯨꯗ ꯍꯤꯡꯒꯠꯄ ꯉꯝꯒꯅꯤ ꯍꯥꯏꯕꯁꯤ
ꯎꯝ
ꯄꯨꯟꯗꯨꯅ ꯃꯈꯛꯅ ꯑꯗꯨꯕꯨ ꯌꯨꯝꯗ ꯎꯗꯨꯅ ꯆꯦꯛꯁꯤꯟꯕ ꯆꯦꯛꯁꯤꯕꯤ ꯅꯨꯃꯤꯠ ꯈꯔꯒꯤ ꯃꯇꯥꯡꯗ ꯎ ꯎꯆ ꯆꯥꯛ ꯑꯗꯨ ꯐꯖꯕ ꯑꯣꯏꯔꯝꯃꯤ
ꯎꯝ
ꯈꯝꯝꯕ꯭ꯔꯣ ꯂꯥꯏꯔꯕꯣ ꯈꯝꯕ꯭ꯔꯣ
ꯇꯥꯏ
ꯑꯗꯨ ꯍ ꯎꯆꯆꯥ ꯑ ꯏꯕꯣꯝꯆꯥꯒꯤ ꯈꯨꯗꯣꯜ ꯑꯁꯤ ꯅꯤꯡꯊꯤꯅ ꯅꯨꯃꯤꯠ ꯑꯃꯗ ꯃꯍꯥꯛꯀꯤ ꯌꯨꯝ ꯃꯃꯜꯗꯅꯥ ꯑꯁꯥꯟꯅꯒꯤ ꯃꯆꯨ ꯑꯃ ꯊꯥꯗꯣꯛꯂꯤ ꯏꯝ ꯆꯥꯏ ꯌꯥꯝꯅ ꯅꯨꯡꯉꯥꯏꯔꯤꯑꯌꯦ
ꯎꯝ
ꯅꯍꯥꯛꯅ ꯈꯜꯂꯤ ꯃꯗꯨꯗꯤ ꯐꯖꯥ ꯐꯖꯥꯕꯥꯛ ꯊꯕꯛ ꯇꯧꯕ ꯇꯧꯕ ꯃꯇꯝꯗ ꯐꯖꯕ ꯐꯪꯉꯦꯀꯣ ꯑꯗꯨ ꯁꯤꯒꯤ ꯃꯣꯔꯦꯜꯗꯤ ꯐꯖꯕ ꯊꯕꯛ ꯇꯧꯕ ꯅꯠꯇꯥꯅ ꯐꯖꯕ ꯐꯪꯗꯦ
ꯎꯝ ꯌꯥꯝ ꯍꯥꯏ ꯎ ꯌꯥꯑꯌꯦ
ꯍꯣꯏ
ꯑꯩ ꯑꯩꯅ ꯏꯁꯣꯔꯒꯤ ꯋꯥ ꯍꯥꯏꯒꯦꯀꯣ ꯇꯥꯕ꯭ꯔꯣ ꯑ ꯀꯣ ꯅꯪ ꯑꯗꯨ ꯏꯁꯇꯣꯔꯤꯗꯣ ꯀꯅꯥꯅ ꯍꯥꯏꯕꯤꯕ꯭ꯔꯥ ꯅꯪꯕꯨ ꯌꯥꯝ ꯐꯖꯩꯌꯦ
꯭ꯔꯦꯟ ꯃꯗꯅ ꯍꯥꯏ ꯍꯥꯏ
ꯑꯣ ꯅꯪꯒꯤ ꯅꯪꯒꯤ ꯒꯃꯗꯗꯤ ꯏꯁꯇꯣꯔꯤ ꯌꯥꯝ ꯈꯪꯉꯦ ꯃꯥꯜꯂꯦ
ꯍꯣꯏ ꯁꯤꯒꯤ ꯏꯁꯇꯣꯔꯤꯁꯤ ꯌꯥꯝꯅ ꯁꯥꯏꯌꯦ ꯑꯗꯨꯒꯤ ꯑꯩꯅ ꯁꯞ ꯇꯧꯋꯦ ꯅꯨꯡꯉꯥꯏꯔꯦꯀꯣ
ꯌꯥꯝꯝ ꯐꯖꯩꯌꯦ ꯅꯪꯒꯤ ꯏꯁꯇꯣꯔꯤꯗꯣ
ꯍꯣꯏ ꯑꯗꯨꯗꯤ ꯑꯩ ꯆꯠꯂꯒꯦ